ꯑ
ꯒꯨꯗ ꯃꯣꯔꯅꯤꯡ
ꯒꯗ ꯃꯣꯔꯅꯤꯡ ꯀꯗꯧꯔꯤꯅꯣ
ꯇꯧꯔꯤ ꯑꯩꯗꯤ ꯁꯨꯝ ꯂꯩꯦꯛꯑꯦ ꯁꯨꯝ ꯐꯝꯂꯒ ꯂꯩꯑꯦ ꯀꯩꯁꯨ ꯇꯧꯗꯦ ꯍꯧꯖꯤꯛꯇꯤ
ꯑꯩꯅ ꯏꯕ꯭ꯔꯒꯂ ꯑꯕ ꯏꯕ꯭ꯔꯒꯂꯥꯏ ꯋꯥ ꯑꯩꯅ ꯀꯩꯁꯨꯦ ꯇꯧꯗꯦ
ꯍꯥ
ꯀꯩꯁ ꯇꯥꯎꯒꯩꯁ ꯍꯦꯕꯨꯀꯅ ꯂꯒꯦ
ꯌꯨꯝꯗ ꯂꯩꯕ꯭ꯔꯣ
ꯑ ꯍꯣꯏ ꯑ ꯏꯝꯐꯥꯎꯗ
ꯏ ꯈꯅꯥꯂꯦꯦ
ꯍꯥꯎ ꯍꯧꯖꯤꯛꯇꯤꯁꯦ ꯏꯃꯥꯟꯅꯕꯤ ꯃꯣꯏꯗ ꯂꯥꯛꯑꯣꯀꯣ ꯃꯣꯏ ꯃꯐꯝꯐꯝꯗ ꯂꯥꯛ ꯑ ꯍ ꯎꯝ
ꯑꯣ ꯀꯥꯏꯗ ꯀꯥꯏꯗꯧꯅꯣ ꯅꯪꯗꯦ
ꯊꯕꯛ ꯇꯧꯔꯝꯃꯦ ꯑꯗꯨꯒ ꯎꯝ ꯇꯣꯛꯈ꯭ꯔꯦ
ꯀꯔꯤ ꯊꯕꯛ ꯇꯧꯖꯥꯅꯣꯅꯦ
ꯍꯥꯥ
ꯍꯥꯏꯔꯣ
ꯑꯥ
ꯑꯩꯗꯤ ꯊꯕꯛ ꯇꯧꯗꯦꯗ ꯑꯩꯗꯤ ꯏꯁꯇꯨꯗꯦꯟꯅꯤ
ꯑꯣ ꯑꯣ ꯑꯣ ꯑꯩꯗꯤ ꯊꯕꯛ ꯇꯧꯔꯒ ꯂꯩꯕ ꯃꯤꯔꯣ ꯍꯥꯏꯅ ꯈꯟꯕ ꯅꯪꯒꯤ ꯈꯣꯟꯖꯦꯜꯗꯣ ꯌꯥꯝꯅ ꯑꯍꯟ ꯑꯣꯏꯅ ꯇꯥꯏꯅꯦ
ꯃꯦꯆꯌꯣꯔꯗꯤ ꯈꯔ ꯑꯣꯏꯔꯦ ꯑꯗꯨꯒꯤꯅꯦ
ꯑꯣ ꯀ ꯑꯁꯣ ꯍꯥꯏꯔꯔꯕ ꯀꯣꯂꯦꯖ ꯀꯥꯔꯤꯔꯥ ꯅꯠꯇ꯭ꯔꯒ ꯃꯥꯁꯇꯔꯒꯨꯝꯕ ꯇꯧꯔꯤꯔꯥ
ꯀꯣꯂꯦꯖꯇ ꯂꯣꯏꯔꯦ ꯇꯨ ꯊꯥꯎꯖꯟ ꯇ꯭ꯋꯦꯟꯇꯤ ꯐꯣꯔꯗ
ꯑꯣ ꯑꯗꯨꯗꯤ ꯑꯩꯅ ꯍꯥꯜꯂꯦ
ꯑ ꯅꯪꯅ ꯍꯥꯜꯂꯦꯕ
ꯑꯥ
ꯅꯆꯤꯟ ꯍꯤꯔꯥꯝꯅꯤꯅ ꯅꯪꯒꯤ ꯃꯈꯣꯟꯗꯣ ꯌꯥꯝ ꯑꯉꯥꯡ ꯑꯣꯏꯛꯈꯔꯤ
ꯑꯗꯨ ꯍꯣꯏ ꯃꯤꯁꯤꯡꯁ ꯑꯗꯨꯝ ꯍ ꯑꯗꯣ ꯑꯩꯅꯗꯤ ꯍꯥꯜꯂꯦ ꯑꯩꯗꯤ ꯇꯨ ꯊꯥꯎꯖꯟ ꯇ꯭ꯋꯦꯟꯇꯤ ꯇꯨꯗ ꯂꯣꯏꯔꯦ
ꯑꯥꯏ ꯇ꯭ꯋꯦꯟꯇꯤ ꯐꯣꯔꯗꯂ ꯑꯣꯏ ꯑꯁꯤ ꯗꯦꯅꯤꯁ ꯀꯝꯕꯨ ꯇ ꯑꯩꯈꯁꯨ
ꯏꯩꯅꯎꯅꯄꯤ ꯃꯣꯏꯒ ꯃꯅꯔꯝꯒꯅꯤ ꯑꯗꯨꯗꯤ ꯗꯦꯅꯤꯁꯁꯦ ꯑꯩꯈꯣꯏ ꯀꯩꯅꯣ ꯇꯧꯕꯅꯦ ꯍꯥ ꯀꯌꯥꯕ
ꯇꯧꯒꯨꯝꯕꯅꯣꯗ ꯏꯆꯟꯗꯣ
ꯑꯩ ꯗꯦꯅꯤꯁ ꯑꯩꯈꯣꯏ ꯃꯥꯟꯅꯩꯗ
ꯅꯣꯏ ꯦꯁ꯭ꯔꯣ
ꯑꯥ ꯍꯣꯏ ꯊꯖ ꯇꯕ꯭ꯔꯥ
ꯑꯗꯨ ꯍꯥ
ꯀꯖꯥ ꯇꯧ꯭ꯔꯥ
ꯑꯗꯨꯗꯤ ꯑꯩ ꯅꯪ ꯑꯃꯨꯛ ꯈꯪꯝꯕꯁꯨ ꯌꯥꯏ ꯅꯪꯒꯤ ꯃꯤꯡꯗꯤ ꯃꯣꯅꯤꯀꯥꯅ ꯊꯧꯕꯗꯤ ꯊꯣꯛ
ꯈꯪꯗꯦ ꯈꯪꯕ꯭ꯔꯥ ꯈꯪꯗꯕ꯭ꯔꯗꯤ ꯈꯪꯗꯦ ꯑꯗꯨ ꯃꯣꯏꯕꯨ ꯈꯥꯡꯉꯦ ꯍꯥꯏꯔꯗꯤ ꯈꯥꯡꯔꯝꯒꯅꯤ
ꯗꯦꯅꯤꯁ ꯈꯣꯏ ꯑꯣꯏꯔꯗꯤ ꯈꯪꯕꯅꯤ ꯃꯣꯏꯗꯤ ꯑꯩꯈꯣꯏꯗꯒꯤ ꯕꯦꯁ ꯑꯃ ꯑꯁꯤꯡꯅꯦ ꯑꯣꯏꯕꯤꯅꯤꯕ ꯑꯩꯈꯣꯏ ꯃꯣꯏꯕꯨꯗꯤ ꯐꯖꯅ ꯈꯪꯉꯦꯕ ꯑꯩꯈꯣꯏ ꯑꯗꯨꯝ ꯐ꯭ꯔꯦꯟ ꯑꯣꯏꯌꯦꯕꯀꯣ ꯅꯥꯟꯗꯒꯤ
ꯑ ꯈꯪꯗꯦꯗ ꯑꯗꯣ ꯑꯩꯗꯤ ꯑꯃꯨꯛ ꯎꯝ
ꯂꯦꯛꯆꯪ ꯌꯥꯝ ꯍꯉꯥꯏꯅꯦ ꯗꯦꯅꯦꯁꯅꯦ ꯑꯗꯨꯒ ꯑꯃ ꯑꯃ ꯃꯣꯏꯒꯤ ꯃꯣꯏꯒꯤ ꯐ꯭ꯔꯦꯟ ꯑꯃ ꯅꯨꯄꯥ ꯑꯃ ꯂꯩꯕꯅꯤ ꯃꯥꯒꯤ ꯃꯤꯡꯗꯤ ꯀꯧꯔꯦ ꯍꯧꯖꯤꯛ
ꯑꯣ ꯑꯩꯗꯤ ꯍꯥꯏꯕꯗꯤ ꯃꯣꯏ ꯕꯦꯁ ꯑꯣꯏꯔꯁꯨ ꯗꯤꯄꯥꯔꯠꯃꯦꯟꯗ ꯇꯣꯡꯉꯥꯜꯂꯦ ꯑꯗꯨꯒꯤ ꯈꯪꯂꯣꯏꯗꯥꯏꯕꯨꯗꯤ
ꯝ ꯀꯔꯤ ꯗꯤꯄꯥꯔꯠꯃꯦꯟꯣ ꯅꯪꯅ
ꯑꯩꯗꯤ ꯀꯣꯃꯔꯁꯅꯦ
ꯑꯗꯨ ꯀꯃꯔꯁ ꯑꯣꯏꯗ꯭ꯔꯤ ꯃꯅꯥꯏꯅꯦ ꯃꯣꯏꯗꯤ ꯕꯤꯤꯕꯤꯑꯗꯤ ꯕꯤꯤꯕꯤꯅꯤ
ꯑꯗꯨ ꯑꯗꯨ ꯑꯣꯏꯔꯁꯨ ꯑꯩ ꯇꯣꯡꯉꯥꯂꯦꯕ
ꯑꯗꯨꯗꯤ ꯅꯪ ꯀꯣꯂꯦꯖ ꯁꯨꯂꯥꯛ ꯂꯥꯛꯇꯕꯩ ꯃꯥꯜꯂꯦ ꯅꯨꯃꯤꯠ ꯑꯃ ꯐꯥꯎ ꯂꯥꯛꯇꯕꯩ ꯃꯥꯜꯂꯦ
ꯍꯥꯥ ꯀꯩ ꯍꯥꯏꯦ ꯋꯥ
ꯃꯗ
ꯑꯥ
ꯁ꯭ꯀꯨꯜꯗꯣ ꯁꯨ ꯂꯥꯛ ꯂꯥꯛꯇꯕ ꯃꯂꯦꯕ ꯅꯟ ꯭ꯔꯦꯖꯨꯌꯦꯦꯁꯟ
ꯑꯦꯁ ꯀꯗꯥꯏꯗꯒꯤꯒ ꯑꯩꯗꯤ ꯅꯨꯡꯇꯤꯒꯤ ꯂꯥꯛꯄꯅꯦ
ꯁꯣꯂꯥꯀ ꯑꯩꯈꯣꯏꯌꯦꯕꯨꯣ ꯈꯪꯗꯤ ꯑꯩꯈꯣꯏꯕꯨ ꯑꯩꯈꯣꯏꯕꯨ ꯍꯪꯗ꯭ꯔꯗꯤ ꯅꯪꯈꯣꯂꯦꯁ ꯁꯨꯛ ꯂꯛꯇꯕ
ꯍꯣꯏ ꯅꯁꯥꯛꯇ‌ꯣ ꯅꯁꯥꯛꯇꯣ ꯅꯁꯛꯇ‌ꯣ ꯎꯔ ꯗꯤ ꯅꯪꯒꯤ ꯅꯁꯛꯇ‌ꯣ ꯎꯔꯗꯤ ꯈꯥꯡꯉꯝꯒꯅꯤ ꯑꯗꯨ ꯑꯣꯏꯔꯁꯨ ꯑꯩꯗꯤ ꯀꯣꯂꯦꯖ ꯐꯖꯅ ꯂꯥꯛꯄꯅꯤꯍꯦ ꯄꯥꯛ ꯑꯩ ꯑꯦꯞꯁꯦꯟ ꯇꯧꯗꯦ
ꯎꯝ ꯅꯪꯅ ꯈ ꯃ ꯅꯪꯅ ꯅꯥꯗꯦ ꯑꯩ ꯑꯩꯗꯤ ꯕꯤ ꯄꯤ ꯂꯩꯇ‌ꯦ ꯑꯩꯗꯤ ꯕꯤ ꯀꯣꯝꯅꯤꯕ ꯑꯗꯨ ꯕꯤ ꯀꯣꯝꯗꯗꯤ ꯃꯤ ꯑꯌꯥꯝꯕꯗꯤ ꯈꯪꯉꯦꯕ ꯑꯗꯨ ꯅꯪꯕꯨꯗꯤ ꯈꯪꯗꯦꯅꯦ ꯃꯣꯅꯤꯀꯥ ꯍꯥꯏꯕ ꯃꯤꯡ ꯔꯦꯀꯣꯔꯗꯁꯨ ꯁꯨ ꯎꯗ‌ꯦꯅꯦ
ꯅ‌ꯣꯛꯅꯤꯡꯉ‌ꯦ ꯈꯪꯗ꯭ꯔꯁꯨ ꯌꯥꯏ ꯑꯗꯨꯕꯨ ꯑꯩꯗꯤ ꯑꯩꯗꯤ ꯐꯖꯅꯗꯤ ꯁ꯭ꯀꯨꯜꯁꯦ ꯀ‌ꯣꯂ‌ꯦꯖ ꯁꯦ ꯀꯥꯕꯅꯦ ꯑ‌ꯦꯞꯁ‌ꯦꯟ ꯄꯥꯛ ꯇꯧꯗꯦ
ꯑ ꯅꯪ ꯑꯁꯦꯡꯕꯗꯤ ꯑꯁꯦꯡꯕꯔ‌ꯣꯅꯦ ꯅꯪ ꯀꯣꯂꯦꯖ ꯅꯨꯡꯇꯤ ꯂꯥꯛꯑꯦ ꯂꯥꯕꯗꯤ ꯂꯥꯛꯑꯦ ꯍꯥꯏꯕꯗꯣ
ꯑꯁꯦꯡꯕꯅꯦ ꯀꯩꯅꯣ ꯑꯌꯥ ꯑꯁꯦꯡꯕ ꯉꯥꯡꯔꯒ ꯊꯥꯖꯗ‌ꯦꯅꯦ
ꯑꯣ ꯑꯗꯨꯗꯤ ꯐꯔꯦꯅꯦ ꯅꯪ ꯒ꯭ꯔꯦꯖꯨꯁꯟ ꯄꯔꯁꯦꯟꯇꯦꯖ ꯀꯌꯥ ꯐꯪꯉꯦ
ꯑꯩꯗꯤ ꯑꯗꯨꯝ ꯂꯩꯌꯦꯗ ꯃꯥꯁꯇꯔ ꯗꯤ- ꯇꯧꯗꯦ ꯒ꯭ꯔꯦꯖꯨꯁꯟ ꯂꯣꯏꯔꯒ ꯑꯦꯛꯖꯥꯝ ꯊꯥꯒꯦꯅ ꯄ꯭ꯔꯤꯄꯦꯔꯦꯁꯟ ꯇꯧꯔꯤ ꯑꯩꯗꯤ
ꯏꯁ ꯉꯁꯥꯏꯗꯤ ꯁ꯭ꯀꯨꯜ ꯀꯥꯔꯤ ꯍꯥꯏꯕ ꯅꯠꯇ꯭ꯔꯣ
ꯍꯥ
ꯉꯁꯥꯏꯗꯤ ꯅꯪ ꯏꯁꯇꯨꯗꯦꯟꯅꯦ ꯍꯥꯏꯕꯗꯤ ꯀꯣꯂꯦꯖ ꯀꯨꯝꯕ ꯀꯥꯔꯒ ꯂꯩꯌꯦ ꯂꯥꯏꯔꯤꯛ ꯇꯝꯔꯤ ꯍꯥꯏꯕ ꯅꯠꯇ꯭ꯔꯣ ꯉꯁꯥꯏꯗꯣ ꯇꯥꯕ꯭ꯔꯥ
ꯑ
ꯉꯁꯥꯏꯗꯣ ꯅꯪꯅ ꯍꯥꯏꯕ ꯀꯥꯟꯗꯗꯤ ꯅꯪꯁꯦ ꯏꯁꯇꯨꯗꯦꯟꯅꯦ ꯂꯥꯏꯔꯤꯛ ꯇꯝꯔꯤ ꯍꯥꯏꯕ ꯅꯠꯇ꯭ꯔꯣ
ꯀꯔꯤ ꯍꯥꯏꯕ ꯐꯖꯅ ꯇꯥꯗꯦꯅꯦ ꯑꯩꯒꯤ ꯅꯦꯠ ꯅꯔꯥ ꯗꯤꯁꯀꯅ‌ꯦꯁꯟ ꯑꯦꯅ ꯂꯩꯅꯦ ꯑꯣ ꯑꯆꯥ ꯅꯪꯒꯤꯗꯤ ꯐꯥꯏꯚ ꯖꯤꯅꯦꯕ
ꯇꯥꯔꯕ ꯍꯧꯖꯤꯛꯇꯤ
ꯐꯣꯔ ꯖꯤꯗꯤ ꯐꯣꯔꯖꯤꯅꯤ
ꯏꯁ ꯅꯪ ꯒꯤꯅꯅꯦ ꯑꯗꯨꯗꯤ ꯑꯩꯕꯨ ꯍꯥꯏꯔꯀꯅ‌ꯣ ꯉꯁꯥꯏꯗꯣ
ꯑꯩꯒꯤ ꯃ ꯑꯥ
ꯅꯪ ꯂꯥꯏꯔꯤꯛ ꯇꯝꯔꯤꯕꯅꯦ ꯍꯧꯖꯤꯛ ꯑꯗꯨ ꯁꯞꯁ ꯍꯥꯏꯕ ꯅꯠꯇ꯭ꯔꯣ ꯍꯥꯏꯕ ꯑꯗꯣ ꯍꯧꯖꯤꯛ ꯑꯃꯨꯛꯀ ꯒꯔ‌ꯦꯖꯨꯏ ꯆꯟ ꯂꯣꯏꯔꯦ ꯀꯩꯅꯣ ꯂꯣꯏꯔꯦꯗꯣ ꯑꯦꯛꯖꯥꯝ ꯊꯥꯅꯤꯡꯉꯥꯏꯅꯦ ꯑꯃꯨꯛ ꯍꯥꯏꯔꯒ ꯂꯩꯥꯑꯦ
ꯑ ꯅꯦꯠꯅꯔꯥ ꯅꯪꯒꯤ ꯅꯪꯒꯤ ꯃꯈꯣꯟꯁꯦ ꯇꯥꯕ ꯐꯪꯗꯦꯅꯦ ꯐꯖꯅ
ꯅꯪꯒꯤ ꯅꯦꯠꯋꯥꯛꯅꯅꯦ ꯑꯗꯨꯗꯤ ꯅꯪꯒꯤ ꯅꯦꯠꯋꯛꯁꯦ ꯐꯖꯗꯕ ꯃꯥꯜꯂꯦ ꯍꯧꯖꯤꯛꯇꯤ ꯇꯥꯕ꯭ꯔꯥ
ꯍꯜꯂꯣ
ꯑꯥ ꯇꯥꯏꯌꯦ ꯅꯪ ꯅ‌ꯦꯠꯋꯥꯛꯇ‌ꯣ ꯁꯦꯝꯗ‌ꯣꯛꯑꯣ ꯇꯥꯗ꯭ꯔ‌ꯦ
ꯍꯜꯂꯧ
ꯑꯃꯒ ꯀꯣ ꯅꯪꯦꯅꯦ ꯋꯥꯒꯅꯦ